ꯍꯜꯂꯣ ꯍꯜꯂꯣ
ꯍꯜꯂꯣ
ꯍꯜꯂꯣ ꯇꯥꯕ꯭ꯔꯣ ꯍꯜꯂꯣ
ꯑꯣ
ꯁꯦꯡꯗꯕ꯭ꯔꯣ
ꯌꯥꯝ ꯇꯝꯅ ꯇꯥꯕ
ꯑꯣ ꯑꯩꯗꯤ ꯐꯖꯅ ꯇꯥꯏꯌꯦ
ꯑꯣ ꯇꯥꯔꯕ
ꯑꯧ ꯇꯥꯢꯌꯦ ꯑꯩꯗꯤ
ꯎꯝ ꯍꯣ ꯇꯥꯔꯦ ꯇꯥꯔꯦ
ꯁꯦꯡꯉꯦꯀꯣ
ꯍꯣꯏ ꯁꯦꯡꯉꯦ ꯁꯦꯡꯉꯦ
ꯍꯜꯂꯣ
ꯍꯜꯂꯣ ꯆꯥꯛꯆꯥꯥꯔꯕꯣ ꯁꯤꯁꯇ꯭ꯔꯖꯦ
ꯆꯥꯔꯦ ꯆꯥꯔꯦ ꯅꯪꯗꯤ
ꯆꯥꯔꯦ ꯑꯩꯖꯨ ꯀꯩꯟꯖꯥꯡ ꯆꯥꯒꯦ
ꯉꯁꯤꯖꯦ ꯑꯝ ꯚꯦꯂꯦꯟꯗ꯭ꯔꯤ ꯏꯔꯣꯟꯕ ꯑꯗꯨꯒ ꯀꯥꯡꯉꯧ ꯀꯥꯡꯉꯧ ꯑꯃꯒ ꯅꯪꯗꯤ
ꯑꯩꯗꯤ ꯍꯋꯥꯏ ꯍꯋꯥꯏ ꯑꯣꯢ ꯆꯥꯔꯦ
ꯍꯋꯥꯢ ꯍꯋꯥꯏ ꯈꯠꯇꯪ
ꯍꯋꯥꯏ ꯈꯛ ꯆꯥꯏ ꯑ ꯀꯩꯅꯣꯒ ꯀꯥꯡꯃꯦꯠꯀ
ꯑꯥ
ꯑꯂꯨ ꯑꯂꯨ ꯀꯥꯡꯃꯦꯠꯇꯨ ꯎꯝ ꯎꯝ ꯍꯥꯎꯋꯦ
ꯀꯩ ꯇꯧꯔꯝꯃꯤꯅꯣ ꯅꯣꯏ ꯀ꯭ꯂꯥꯁꯀꯨꯝꯕ ꯂꯩꯇꯦ
ꯑ ꯑꯩ ꯑ ꯀ꯭ꯂꯥꯁ ꯂꯩꯇꯦ ꯉꯍꯥꯛ ꯄꯣꯊꯥꯔꯝ ꯑꯩ ꯀ꯭ꯂꯥꯁ ꯀꯩꯅꯣ ꯀꯣꯂꯦꯁ ꯂꯣꯏꯔꯦꯕ ꯀ꯭ꯂꯥꯁ ꯃꯇꯝꯗꯨꯗ ꯑꯣꯏꯅ ꯑꯦꯛꯖꯥꯝ ꯊꯥꯕꯒꯤ ꯁꯨꯝ ꯇꯧꯔꯤ ꯉꯥꯛꯇꯪ ꯄꯣꯊꯥꯔꯝꯕꯅꯤꯅ
ꯌꯥꯏ ꯌꯥꯏ
ꯎꯝ ꯁꯤꯁꯇ꯭ꯔꯗꯤ ꯀꯩꯀꯩ ꯇꯧꯔꯤꯒꯦ
ꯑꯩꯁꯦ ꯑꯩꯒꯤ ꯍꯧꯖꯤꯛꯁꯦ ꯑꯩꯒꯤ ꯑꯩꯒꯤ ꯀꯣꯂꯦꯖꯁꯦ ꯅꯦꯛꯁ ꯖꯨꯂꯥꯏ ꯎꯝ ꯑꯗꯥꯏꯗ ꯑꯦꯛꯖꯥꯝ ꯍꯧꯗꯣꯏꯅꯦꯕꯀꯣ ꯑꯗꯨꯒꯤ ꯑꯗꯨꯝ ꯑꯦꯛꯖꯥꯝ ꯕ꯭ꯔꯦꯛ ꯍꯥꯏꯁꯤꯔꯥ ꯁ꯭ꯇꯗꯤ ꯂꯤꯐ
ꯑꯣ ꯑꯗꯨꯗꯥ ꯑꯣ ꯍꯧꯖꯤꯛ ꯀꯩꯅꯣ ꯕꯦꯛ ꯂꯩꯌꯦꯕ
ꯎꯝ ꯕ꯭ꯔꯦꯛ ꯍꯧꯖꯤꯛ ꯑ ꯁꯝꯃꯔ ꯕ꯭ꯔꯦꯛ ꯍꯥꯏꯗꯣꯏꯔꯥ ꯑꯦꯛꯖꯥꯝ ꯊꯥꯅꯤꯡꯉꯥꯏ ꯉꯥꯏꯔ ꯂꯩꯕꯀꯣ ꯑꯗꯨꯒꯤ
ꯎꯝ
ꯀꯣꯆꯤꯡꯒꯨꯝꯕ ꯆꯠꯂꯤꯔꯣ ꯅꯠꯇ꯭ꯔꯒ ꯀꯃꯥꯏꯅ ꯇꯧꯋꯤꯅꯣ
ꯀꯣꯆꯤꯡ ꯆꯠꯂꯦ ꯀꯣꯆꯤꯡ ꯂꯣꯏꯔꯦ ꯑꯗꯣ ꯍꯧꯖꯤꯛꯅ ꯏꯁꯥꯅ ꯁꯦꯜꯞ ꯏꯁꯇꯗꯤ ꯇꯧꯕꯁꯤꯅꯪ ꯀꯩꯁꯥꯝꯄꯥꯠꯇ ꯆꯠꯂꯝꯕꯅꯦꯕ ꯑꯗꯨ ꯂꯣꯏꯔꯒ ꯍꯧꯖꯤꯛꯅ ꯌꯨꯝꯗ ꯄꯥꯔꯦ
ꯌꯥꯏ ꯌꯥꯏ ꯂꯥꯏꯔꯤꯛ ꯄꯥꯅꯤꯡꯕꯁꯦ ꯌꯥꯝ ꯐꯩ
ꯎꯝ ꯅꯤꯡ ꯂꯥꯏꯔꯤꯛ ꯄꯥꯅꯤꯡꯕꯩꯗꯤ ꯂꯥꯏꯕꯅꯤꯅ ꯂꯥꯏꯕꯦꯔꯤꯗ ꯊꯥ ꯑꯃꯁꯁꯨ ꯊꯣꯛꯑꯒ ꯑꯗꯨꯝ ꯄꯥꯅꯤꯡꯉꯛꯄꯅꯤ ꯑꯗꯨꯝ ꯁ ꯉꯝꯃꯣꯏ
ꯍꯟꯗꯛꯅ ꯑꯍꯥꯟꯕ ꯑꯣꯏꯗꯣꯏꯔꯣ ꯅꯠꯇ꯭ꯔꯒ ꯑꯦꯛꯖꯥꯝꯒꯨꯝꯕ
ꯑꯦꯟꯖꯥꯝꯁꯦ ꯑꯩ ꯀꯩꯅꯣꯅꯦ ꯑꯦ ꯇꯤ ꯑꯦꯝ ꯑꯅꯤꯔꯛ ꯄꯤꯈ꯭ꯔꯦ ꯍꯟꯗꯛ ꯊꯥꯒꯤꯁꯤꯅ ꯑꯍꯨꯝꯂꯛ ꯑꯣꯏꯔꯤꯕ
ꯑꯣ ꯑꯣ ꯑꯣ ꯀꯋꯥꯏꯗꯅ ꯍꯣꯠꯅꯅꯤꯡꯕ ꯐꯥꯎꯔꯤꯈꯩꯗꯤ
ꯎꯝ ꯍꯟꯇꯛ ꯅꯠꯇ꯭ꯔꯒꯅ ꯃꯊꯪ ꯆꯍꯤꯒꯨꯝꯕꯗꯗꯤ ꯉꯝꯕ ꯌꯥꯅ ꯈꯜꯂꯤ ꯋꯥꯈꯟꯗ
ꯇꯧꯑꯣ ꯇꯧꯑꯣ ꯍꯠꯅꯧ ꯐꯠꯅ ꯑꯍꯥꯟꯕꯔꯣ ꯅꯪꯒꯤꯗꯤ ꯁꯤꯁꯦ
ꯑꯥ ꯃꯥꯅꯤ ꯃꯥꯅꯤ ꯑꯍꯥꯟꯕꯅꯦ ꯑꯩꯒꯤꯗꯤ ꯑꯗꯨꯅ ꯈꯪ
ꯀꯥꯏꯗꯦ ꯉꯥꯡꯅꯤꯉꯥꯏ ꯑꯗꯨꯝ ꯌꯥꯝꯕꯅꯦ ꯑꯃ ꯉꯔꯥꯡ ꯍꯣꯏ ꯍꯥꯏꯌꯣ
ꯆꯥꯅ
ꯅꯠꯇꯦ ꯑꯧ ꯉꯔꯥꯡ ꯋꯥꯜ ꯀꯞꯀꯨꯝꯕ ꯌꯦꯡꯕ꯭ꯔꯥ ꯅꯍꯥꯟꯒꯦ ꯇꯧꯕꯅꯦ
ꯑꯣ ꯌꯦꯡꯉꯦ ꯑꯩ ꯄꯣꯇꯨꯒꯟ ꯐꯦꯟꯅ ꯑꯗꯨꯅ ꯌꯦꯡꯉꯦ ꯑꯉꯥꯡꯗꯤ
ꯑꯣ ꯃꯤꯅꯗꯤ ꯌꯦꯡꯅꯤꯡꯗꯦ ꯍꯥꯏꯕ ꯑꯩꯔꯥ ꯑꯩ ꯀꯝ ꯌꯦꯡꯗꯦ
ꯑꯣ ꯣꯅꯤ ꯗꯦꯔ
ꯑ ꯕꯣꯜ ꯌꯦꯡꯕ ꯂꯥꯔꯗꯅ ꯑꯣꯄꯅꯤꯡ ꯕꯣꯜ ꯌꯦꯡꯗꯦ ꯑꯩ
ꯑꯣ ꯑꯩ ꯑꯗꯨꯝꯕꯗꯤ ꯌꯦꯡꯗꯦꯗ ꯑꯩ ꯄꯣꯔꯇꯨꯒꯥꯟ ꯇꯥꯕ ꯉꯔꯥꯡꯒꯗꯤ ꯑꯅꯤꯔꯛꯅꯤꯅ ꯑꯗꯨꯈ ꯌꯥꯅꯤ ꯑꯗꯨꯗꯤ ꯌꯦꯦꯗ ꯇꯇ ꯃꯊꯪꯒꯤ ꯁꯟꯗꯦ ꯑꯃꯨꯛ ꯉꯥꯏꯔꯤꯅꯦ
ꯁꯟꯗꯦꯗꯁꯨ ꯂꯩꯕ꯭ꯔꯣ
ꯁꯟꯗꯦꯒꯤ ꯑꯌꯨꯛꯇ ꯄꯨꯡ ꯃꯉꯥꯗ
ꯋꯥ
ꯀꯂꯦꯝꯂꯝꯕꯤꯌꯥꯒ ꯇꯥꯕꯟ
ꯑꯠꯆꯥꯆꯥ ꯍꯣꯏ ꯕꯣꯜꯒꯨꯝꯕ ꯄꯥꯝꯕꯁꯤꯡꯗꯤ ꯌꯥꯝ ꯏꯟꯇꯔꯦꯁ ꯂꯩꯔꯝꯒꯅꯤ ꯁꯤꯨꯝꯕꯁꯦ
ꯎꯝ ꯂꯩ ꯄꯥꯝꯕꯅꯤꯅ ꯍꯧꯖꯤꯛꯀꯥꯟ ꯌꯥꯝ ꯈꯟꯅꯩꯅ ꯈꯟꯅꯕꯗ ꯈꯪꯉꯅꯤ ꯁꯤꯁꯇꯔꯁꯨ ꯍꯥꯏꯗꯤ ꯑꯗꯨꯝ ꯅꯨꯃꯤꯠꯅꯤꯒ ꯉꯥꯡꯉꯛꯄꯗꯣ ꯑꯩꯈꯣꯏꯁꯦ ꯁꯥꯎꯗ ꯐꯥꯎꯋꯦꯕ ꯍꯝ
ꯑꯗꯨꯅꯦ ꯉꯔꯥꯡ ꯃꯤꯅ ꯍꯥꯏꯌꯦꯕ ꯑꯩꯉꯣꯟꯗ ꯄꯥꯝꯗꯕ ꯃꯤꯁꯤꯡ ꯑꯣꯏꯗꯣꯏꯅꯦꯕ ꯃꯣꯏꯅ ꯍꯥꯏꯔꯤꯅꯦ ꯉꯁꯤ ꯉꯔꯥꯡ ꯉꯔꯥꯡꯒꯤ ꯃꯦꯠꯁꯇꯣ ꯑꯩꯈꯣꯏꯅ ꯌꯦꯡꯗꯣꯏꯁꯦ ꯅꯨꯡꯁꯤꯔꯒ ꯌꯦꯡꯕ ꯅꯠꯇꯦ ꯑꯥꯡ ꯊꯤꯒꯦ ꯍꯥꯏꯅ ꯌꯦꯡꯉꯤꯅꯦ ꯀꯣꯏ ꯍꯥꯏꯕ ꯃꯤꯁꯨ ꯌꯥꯎꯋꯦꯕ ꯀꯃꯥꯏꯅ ꯁꯥꯟꯅꯒꯦ ꯌꯦꯡꯒꯦ ꯍꯥꯏꯅ
ꯎꯝ ꯉꯔꯥꯡ ꯃꯦꯝ ꯆꯝꯊꯣꯛꯅꯈꯤꯕꯅꯦ ꯍꯥꯏꯗꯤ ꯀꯩꯕ ꯑ ꯑꯥꯔꯖꯦꯟꯇꯤꯅꯥꯒꯤ ꯀꯦꯟ ꯀꯥꯡꯒꯨꯈꯩ ꯀꯩꯅꯣ ꯀꯩꯒꯨꯝꯕ ꯑꯥ ꯁ ꯀꯣꯅꯤ ꯇ
ꯄꯥꯝꯕ ꯃꯤꯒꯤꯗꯤ
ꯎꯝ ꯃꯥꯅꯦ
ꯑ ꯑꯗꯨꯝ ꯑꯗꯨꯝ ꯍꯣꯜꯗꯦ ꯑꯗꯨꯝ ꯂꯥꯏꯔꯤꯛ ꯄꯥꯕ꯭ꯔꯣ ꯅꯠꯇ꯭ꯔꯒ ꯅꯪ ꯍꯣꯕꯤꯒꯨꯝꯕ ꯑꯇꯣꯞꯄ ꯊꯝꯕ꯭ꯔꯥ ꯍꯥꯏꯕꯗꯤ ꯑꯗꯨꯝ ꯃꯥꯏꯟ ꯐ꯭ꯔꯦꯁ ꯑꯣꯏꯅꯤꯡꯉꯥꯏ
ꯑꯩ ꯍꯣꯜꯗꯦꯗꯤ ꯄꯥꯗꯦꯔ ꯍꯥꯏꯗꯤ ꯑꯩ ꯀꯩꯅꯣ ꯃꯤꯁꯣꯏꯗ ꯗꯦꯂꯤꯚꯔꯤ ꯆꯠꯂꯦꯕ ꯗꯦ ꯇꯥꯏꯝꯗ ꯑꯗꯨ ꯍꯧꯖꯤꯛꯇꯤ ꯀꯩꯅꯣ ꯏꯔꯥꯡ ꯂꯩꯕꯗꯒꯤ ꯂꯝꯕꯤ ꯊꯤꯡꯕꯗꯣ ꯑꯗꯨꯗꯨꯅ ꯊꯣꯒꯤꯗꯤ ꯄꯣꯠ ꯂꯥꯛꯇ꯭ꯔꯦꯕꯀꯣ ꯑꯗꯨꯅ ꯑ ꯃꯃꯥꯡꯒꯤ ꯗꯦꯠ ꯀꯩꯅꯣꯗꯒꯤ ꯃꯥꯡ ꯗꯦꯠ ꯁꯚꯦꯟꯇꯤꯟꯗꯒꯤ ꯂꯦꯞꯄꯛꯏ ꯍꯧꯖꯤꯛꯐꯥꯎ ꯆꯠꯇ꯭ꯔꯤ
ꯌꯥꯔ ꯌꯥꯔ ꯑꯗꯣ ꯑꯇꯣꯞꯄ ꯑꯦꯞꯁꯤꯡꯒꯤꯗꯤ ꯂꯥꯛꯄ ꯂꯥꯛꯇꯕ꯭ꯔꯥ ꯑꯇꯣꯞ
ꯑꯇꯣꯞꯄ ꯑꯦꯃꯥꯖꯣꯟꯒꯨꯝꯕꯗꯤ ꯂꯥꯛꯑꯦ ꯑꯆꯧ ꯑꯆꯧꯕ ꯍꯥꯏꯗꯤ ꯃꯣꯏ ꯈꯔ ꯄꯩꯁꯥ ꯍꯥꯏꯗꯤ ꯈꯔ ꯑꯆꯧ ꯑꯆꯧꯕ ꯀꯥꯡꯕꯨꯗꯤ ꯂꯥꯛꯑꯦꯕ ꯍꯥꯏꯗꯤ ꯇꯣꯀꯟ ꯀꯛꯑꯒ ꯂꯝꯕꯤ ꯑꯃ ꯆꯪꯉꯛꯄ ꯌꯥꯕ ꯍꯥꯏꯗꯤ ꯁꯦꯀ꯭ꯌꯨꯔꯤꯇꯤ ꯇꯧꯔ ꯆꯪꯉꯛꯄꯅꯦꯕ
ꯑꯆꯥ ꯑꯆꯥ
ꯑꯩꯈꯣꯏꯅ ꯑꯄꯤꯛꯄ ꯑꯣꯏꯕꯒꯤ ꯆꯪꯉꯛꯇꯕ
ꯑꯣ ꯑꯣ ꯍꯧꯖꯤꯛ ꯑꯦꯃꯥꯖꯣꯟꯒꯨꯝꯕꯗꯤ ꯌꯥꯏ ꯍꯥꯏꯕ
ꯎꯝ ꯎꯝ ꯂꯥꯛ ꯂꯩꯥꯛ ꯃꯣꯏꯗꯤ ꯃꯣꯏꯁꯨ ꯀꯨꯏꯗ꯭ꯔꯤ ꯂꯥꯛꯑꯦ ꯍꯥꯏꯁꯦ ꯀꯨꯏꯗ꯭ꯔꯤ ꯃꯣꯏꯁꯨ ꯍꯥꯏꯗꯤ ꯍꯥꯏꯅꯔꯒ ꯆꯪꯉꯛꯏꯅꯦꯕ ꯂꯝꯕꯤ ꯊ ꯏꯔꯥꯡꯉꯅꯤꯅ
ꯑꯩꯒꯤ ꯏꯃꯥꯟꯅꯕꯤ ꯈꯣꯏ ꯑꯩꯒꯤ ꯏꯅꯥꯎꯅꯨꯄꯤ ꯈꯣꯏ ꯃꯣꯏ ꯍꯧꯖꯤꯛ ꯑꯥꯏꯂꯦꯁꯀꯤꯗꯣ ꯈꯪꯉꯦꯗꯅ ꯑꯗ ꯍꯥꯄꯩꯗꯣ
ꯎꯝ ꯏ ꯈꯉꯦ
ꯄꯥꯑꯒ ꯍꯥꯞꯄꯒ ꯐꯦꯛꯀꯤ ꯑꯃ ꯍꯥꯞꯄꯗꯣ ꯁꯦꯝꯅꯕꯗꯣ ꯑꯗꯣ ꯃꯣꯏ ꯕꯤꯖꯤꯅꯦꯁ ꯇꯧꯋꯦꯕ ꯑꯗꯨꯒꯤꯗꯣ
ꯎꯝ
ꯑꯗꯨꯝ ꯍꯥꯥꯛꯑꯦꯕ ꯑꯣꯟꯂꯥꯏꯟ ꯄꯣꯠ ꯆꯩꯩ ꯂꯥꯛꯇꯕꯅꯤꯅ ꯕꯤꯖꯤꯅꯦꯁ ꯐꯦꯜ ꯆꯠꯂꯦ
ꯎꯝ ꯃꯥꯅꯦ ꯍꯨꯔꯁꯨ ꯂꯣꯏꯅ ꯀꯩꯅꯣ ꯇꯧꯔꯦ ꯌꯥꯡꯅꯤꯅ ꯌꯥꯗ꯭ꯔꯦ
ꯑꯗꯣ ꯑꯗꯨꯝ ꯍꯣꯜ ꯗꯦ ꯄꯨꯡ ꯀꯌꯥ ꯀꯌꯥ ꯆꯠꯀꯦ ꯅꯪꯅ ꯗꯤꯂꯤꯚꯔꯤ ꯆꯠ
ꯗꯂꯤꯚꯔꯤꯁꯄꯦ ꯑꯩꯣꯏ ꯀꯤꯂꯣꯃꯤꯇꯔ ꯌꯥꯝ ꯂꯥꯞ ꯆꯠꯄ ꯅꯠꯇꯕꯅꯤꯅ ꯍꯥꯏꯗꯤ ꯎ ꯇꯣꯏꯅ ꯆꯠꯂꯛꯑꯕꯅꯤꯅꯅꯦ ꯑꯗꯨꯝ ꯊꯨꯨꯔꯦꯕ ꯁꯤ ꯑꯌꯨꯛꯀꯤꯩꯅ ꯄꯨꯡ ꯑꯩꯈꯣꯏ ꯄꯨꯡ ꯅꯤꯄꯥꯟꯗꯒꯤ ꯊꯣꯛꯄꯗꯨꯅ ꯅꯨꯡꯊꯤꯟ ꯄꯨꯡ ꯑꯃ ꯑꯗꯨꯋꯥꯏꯗ ꯑꯗꯨꯝ ꯍꯜꯂꯛꯑꯦ
ꯑꯣ ꯑꯗꯨꯅ ꯑꯗꯨꯝ ꯀꯣꯟꯅꯕ꯭ꯔꯥ ꯅꯣꯡꯃꯒꯤ
ꯑ ꯀꯣꯅꯩ ꯅꯣꯡꯃꯗ ꯑꯗꯨꯝ ꯍꯥꯏꯗꯤ ꯌꯥꯝꯃꯕꯗ ꯑꯩ ꯄꯣꯠ ꯌꯥꯝ ꯂꯥꯛꯇ꯭ꯔꯒꯅ ꯄꯣꯠ ꯀꯨꯟꯊ꯭ꯔꯥ ꯊꯟꯕ ꯍꯥꯏꯁꯦ ꯁꯤ ꯌꯥꯔꯦꯕꯀꯣ ꯑꯗꯨꯒ ꯄꯣꯠ ꯌꯥꯝ ꯂꯥꯛꯄ ꯍꯥꯏꯗꯤ ꯐꯦꯁꯇꯤꯚꯦꯜ ꯃꯇꯝꯗꯗꯤ ꯄꯣꯠ ꯆꯥꯝꯃꯦ ꯍꯥꯏꯅ ꯊꯤꯜꯂꯦꯕ ꯑꯗꯨꯒꯗꯤ ꯀꯩꯅꯣ ꯇꯥꯕ ꯌꯥꯎꯋꯦ ꯄꯣꯠ ꯆꯥꯝꯃ ꯍꯦꯜꯂꯛꯑꯗꯤ ꯗꯤ ꯄꯨꯡ ꯑꯍꯨꯝ ꯃꯔꯤ ꯇꯥꯈꯤꯕ ꯌꯥꯎꯋꯦ
ꯑꯆꯥ ꯑꯠꯆꯥꯆꯥ
ꯑꯗꯨꯝ ꯌꯥꯗꯤ ꯌꯥꯏ ꯄꯩꯁꯥꯕꯨꯗꯤ
ꯍꯣꯏꯗ ꯑꯗꯨꯝ ꯑꯦꯠꯂꯤꯁ ꯀꯩꯅꯣꯝꯃ ꯑꯔꯟ ꯇꯧꯕꯗꯤ ꯌꯥꯝ ꯐꯩꯅ
ꯎꯝ ꯐꯩ ꯍꯥꯏꯗꯤ ꯂꯥꯏꯔꯤꯛ ꯄꯥꯔꯁꯨꯅꯦ ꯀꯩꯅꯣꯝꯃ ꯄꯩꯁꯥ ꯌꯥꯎꯗ꯭ꯔꯗꯤ ꯀꯣꯛꯀꯦ ꯆꯪꯉꯛꯇꯕꯅꯦꯕ
ꯆꯨꯝꯃꯦ ꯆꯨꯝꯃꯦ ꯂꯥꯏꯔꯤꯛ ꯄꯥꯕꯁꯨ ꯄꯩꯁꯥ ꯆꯪꯉꯦ ꯍꯥꯏꯕꯗꯣ ꯃꯤꯅ
ꯎꯝ ꯍꯥꯏꯗꯤ ꯄꯩꯁꯥꯗꯨꯅꯅꯦꯕ ꯋꯥꯈꯜ ꯅꯨꯡꯉꯥꯏꯍꯜꯂꯤꯗꯣ
ꯌꯥꯝ ꯌꯥꯝꯕ ꯌꯥꯝꯗꯕ ꯍꯥꯏꯗꯤ ꯋꯥꯈꯟꯗ ꯅꯨꯡꯉꯥꯏꯈ ꯍꯥꯏꯗꯤ ꯄꯩꯁꯥꯗꯨꯏ ꯅꯠꯇꯕ ꯍꯥꯏꯗꯤ ꯆꯠꯊꯣꯛꯎꯔꯕꯅꯤꯅ ꯕꯣꯔꯤꯡ ꯆꯨꯕꯁꯨ ꯐꯩꯌꯦꯕ ꯍꯥꯏꯗꯤ ꯃꯤ ꯃꯌꯥꯝ ꯊꯦꯡꯅꯔꯛꯇꯣꯏꯅꯤꯅ ꯍꯥꯏꯗꯤ ꯃꯕꯨꯛ ꯐꯕ ꯃꯤ ꯀꯃꯥꯏꯅꯤ ꯃꯕꯨꯛ ꯐꯕꯗꯤ ꯀꯃ ꯀꯃꯥꯏ ꯑꯩ ꯍꯥꯏꯅꯤꯡꯉꯤꯁꯦ ꯑꯗꯨꯝ ꯋꯉꯥꯡ ꯁꯉꯥꯡꯗꯁꯨ ꯋꯥ ꯉꯥꯡꯕꯁꯨ ꯍꯩꯔꯛꯇꯣꯏꯅꯦꯕ ꯃꯤ ꯃꯌꯥꯝ ꯊꯦꯡꯅꯔꯕꯃꯤꯅ ꯃꯤ ꯍꯥꯏꯅ ꯋꯥ ꯀꯟꯅ ꯉꯥꯡꯉꯅꯤ ꯀꯃꯥꯏ ꯉꯥꯡꯉꯨꯅꯤ ꯑꯩꯈꯣꯏ ꯑꯗꯨꯁꯨ ꯑꯗꯨꯁꯨ ꯈꯔ ꯀꯥꯟꯅꯩ ꯀꯥꯟꯅꯔꯛꯄꯕꯨ
ꯌꯥꯏ ꯌꯥꯏ ꯗꯨꯝ ꯍꯥꯏꯕꯗꯤ ꯃꯤꯗꯣ ꯃꯈꯜ ꯁꯨꯅ ꯊꯦꯡꯅꯔꯛꯇꯣꯏꯅꯤꯅ ꯋꯥꯉꯥꯡ ꯊꯤꯕ ꯃꯤꯁꯨ ꯅꯨꯡꯁꯤꯅ ꯉꯥꯡꯕ ꯃꯤꯁꯨ
ꯎꯝ
ꯑꯗꯣ ꯑꯃ ꯃꯅꯤꯄꯨꯔꯒꯤ ꯍꯧꯖꯤꯛ ꯑꯦꯞꯇ ꯀꯃꯥꯏꯅ ꯍꯥꯏꯗꯣꯏꯅꯣ ꯗꯤꯂꯤꯕꯔꯤ ꯗꯤꯂꯤꯕ꯭ꯔꯤꯒꯤ ꯀꯝꯄꯅꯤ ꯃꯆꯥꯃꯆꯥꯥꯊꯣꯛꯄꯗꯣ ꯃꯅꯤꯄꯨꯔꯒꯤ
ꯑꯃ ꯐꯠꯇ ꯐꯠꯀ ꯍꯥꯏꯗꯣ ꯃꯅꯤꯄꯨꯔꯒꯤ ꯅꯠꯇ꯭ꯔꯣ
ꯃꯥꯅ ꯐꯊꯥ ꯐꯇꯤ ꯑꯆꯥꯥꯄꯠꯀꯤ ꯃꯥꯂꯦ
ꯆꯄꯣ ꯀꯦꯀ
ꯔꯒꯁꯦ ꯐꯨꯠꯀꯤ ꯐꯨꯠꯀꯤ ꯃꯥꯂꯦ
ꯑꯃꯔꯣꯝꯗꯗꯤ ꯑꯃꯔꯣꯝꯗꯗꯤ ꯌꯥꯝ ꯐꯩꯌꯦ ꯑꯁꯤꯒꯨꯝꯕ ꯊꯣꯛꯂꯛꯄꯁꯦ ꯍꯥꯏꯕꯗꯤ ꯀꯅꯥꯝ ꯐ꯭ꯔꯤ ꯂꯩꯇ꯭ꯔꯤꯗꯅ ꯂꯣꯏ ꯃꯥꯒꯤ ꯑꯍꯩ ꯑꯍꯩꯕꯗ ꯂꯣꯏ ꯁꯤꯖꯤꯟꯅꯔꯦ
ꯊꯣꯛꯂꯛꯑꯕꯅꯤ ꯃꯅꯤꯄꯨꯔꯒꯤ ꯍꯥꯏꯗꯤ ꯃꯇꯦꯡ ꯀꯩꯕ ꯃꯇꯦꯡ ꯗꯤꯂꯤꯕꯔꯤ ꯍꯥꯏꯕ꯭ꯔꯥ
ꯑꯥ ꯇꯥꯔꯦ ꯇꯥꯔꯦ
ꯐꯗꯤ ꯐꯩ ꯃꯅꯤꯄꯨꯔꯁꯨ ꯈꯔ ꯂꯩꯔꯗꯤ ꯉꯝꯗꯤ ꯉꯝꯃꯈꯤꯅꯤ ꯑꯗꯥꯏꯅ ꯆꯥꯎꯅ ꯇꯧꯕ ꯃꯣꯏꯁꯨ
ꯎꯝ ꯁꯦꯡꯕ ꯌꯥꯝ ꯅꯨꯡꯉꯥꯏꯔꯝꯕꯅꯦ ꯍꯥꯏꯕꯗꯤ ꯉꯁꯤ ꯄꯣꯠꯆꯩꯒꯨꯝꯕ ꯀꯛꯄꯁꯦ ꯍꯞꯇꯥ ꯑꯃꯒꯤ ꯃꯅꯨꯡꯗꯒꯨꯝꯕ ꯂꯥꯛꯄ ꯍꯥꯏꯗꯤ ꯊꯕꯛꯇꯣ ꯇꯧꯒꯦ ꯍꯥꯏꯅ ꯈꯜꯂꯝꯕꯒꯨꯝꯕꯗꯣ ꯆꯠ ꯁꯠ ꯁꯠ ꯇꯧꯕ ꯅꯨꯡꯉꯥꯏꯗꯅꯀꯣ ꯗꯦꯂꯤꯚꯔꯤ ꯊꯨꯔꯗꯤ
ꯑꯗꯥꯏ ꯊꯨꯅ ꯂꯥꯛꯄꯗꯨꯅ ꯑꯩꯈꯣꯏꯗꯕꯨ ꯍꯥꯏ ꯑꯩꯈꯣꯏ ꯆꯠꯄ ꯃꯤꯗꯕꯨꯅꯦ ꯅꯨꯡꯉꯥꯏꯅꯦ ꯄꯣꯠꯁꯦ ꯊꯤꯟ ꯉꯝꯃꯛꯇꯅ ꯍꯥꯏꯗꯤ ꯉꯁꯤꯒꯤ ꯄꯣꯠꯁ ꯅꯟꯖꯟꯕ ꯌꯥꯎꯔꯤꯅꯦꯕ ꯑꯗꯤ ꯌꯥꯝꯅ ꯄꯣꯠꯁꯦ ꯂꯤꯃꯤꯠ ꯂꯩꯌꯦꯕꯀꯣ ꯍꯥꯏꯗꯤ ꯃꯤ ꯑꯃꯅ ꯅꯣꯡꯃꯗ ꯆꯥꯝꯃ ꯀꯨꯟ ꯃꯉꯥꯗꯅ ꯄꯨꯕ ꯌꯥꯗꯦꯕ ꯆꯥꯝ ꯀꯨꯟꯃꯥ ꯍꯗ ꯑꯇꯩ ꯄꯣꯠ ꯑꯍꯦꯟꯗꯣ
ꯑꯝ
ꯍꯣꯜ ꯍꯣꯜ ꯂ ꯅꯨꯡꯉꯥꯔꯁꯨ ꯃꯌꯥꯝ ꯍꯦꯜꯂꯛꯄ ꯌꯥꯎ
ꯑꯗꯨꯝ ꯄꯣꯠ ꯆꯩꯩꯒꯨꯝꯕꯁꯦ ꯅꯪꯅ ꯉꯁꯤ ꯗꯤꯂꯤꯚꯔꯤ ꯆꯠꯄ ꯄꯣꯠꯆꯩꯁꯦ ꯅꯪꯒꯤ ꯇꯥꯔꯒꯦꯠ ꯍꯥꯏꯔꯦ ꯇꯥꯔꯦꯅꯦꯀꯣ ꯅꯣꯡꯃꯒꯤ ꯇꯥꯔꯒꯦꯠꯁꯦ ꯑꯗꯨꯝ ꯐꯖꯅ ꯀꯝꯄ꯭ꯂꯤꯠ ꯇꯧꯕ ꯉꯝꯕꯅꯦ ꯑꯗꯨꯝ ꯄꯩꯁꯥꯗꯤ ꯅꯨꯡꯉꯥꯏꯕ꯭ꯔꯥ ꯍꯥꯏꯕꯗꯤ ꯍꯦꯟꯒꯠꯂꯛꯄꯒꯨꯝꯕ ꯌꯥꯎꯕ꯭ꯔꯥ ꯅꯠ ꯅꯠꯇ꯭ꯔꯒ ꯑꯗꯨꯝ ꯅꯣꯔꯃꯦꯜ ꯔꯦꯠꯇ
ꯑꯗꯨꯝ ꯄꯣꯠ ꯑꯃꯗ ꯄꯩꯁꯥ ꯀꯩꯅꯣꯅꯦꯕ ꯁꯥꯏꯖꯦꯀꯣ ꯇ꯭ꯔꯥꯃꯤ ꯁꯥꯏꯕ ꯐꯣꯇꯤꯟ ꯑꯗꯨꯒ ꯍꯥꯏꯗꯤ ꯉꯁꯤ ꯄꯣꯠ ꯆꯥꯝꯃ ꯂꯩꯔꯦ ꯆꯥꯝꯃ ꯊꯤꯜꯂꯒꯗꯤ ꯑꯗꯨꯒꯤ ꯍꯥꯏꯗꯤ ꯀꯝꯄ꯭ꯂꯤꯠ ꯍꯟꯗ꯭ꯔꯦꯠ ꯄꯔꯁꯦꯟ ꯀꯝꯄ꯭ꯂꯤꯠ ꯑꯣꯏ ꯑꯣꯏꯕꯒꯤ ꯄꯩꯁꯥ ꯂꯩꯌꯦꯕ ꯂꯩꯕꯕꯨꯗꯤ
ꯎꯝ
ꯇꯣꯉ ꯑꯦꯛꯁꯇ꯭ꯔꯥ ꯑꯃꯨꯛ ꯍꯥꯞꯄꯦꯕ ꯍꯥꯏꯗꯤ ꯑꯩꯈꯣꯏꯅ ꯗꯦꯜꯕꯤ ꯆꯠ ꯄꯗ ꯅꯨꯡꯉꯥꯏꯇꯕ ꯍꯥꯏꯗꯤ ꯍꯥꯏꯗꯤ ꯄꯣꯠ ꯀꯛꯁꯤꯜꯂꯒ ꯃꯥ ꯂꯧꯔꯣꯏ ꯌ ꯍꯥꯏꯔꯛꯄ ꯑꯣꯏꯒꯦꯔꯥ ꯅꯠꯇ꯭ꯔꯒꯅ ꯑꯉꯥꯡꯅ ꯀꯛꯝꯕꯁꯨꯏꯅ ꯐꯣꯟ ꯃꯈꯨꯠ ꯂꯦꯡꯕ ꯄꯥꯏꯌꯨꯗꯅ
ꯑ
ꯌꯥꯝ ꯌꯥꯎꯋꯦꯕ ꯑꯗꯨꯝꯕꯗꯨꯅꯤ ꯅꯨꯡꯉꯥꯏꯇ꯭ꯔꯤꯁꯦ
ꯍꯣꯏꯅꯦꯀꯣ ꯃꯤꯗꯤ ꯃꯥꯟꯅꯗꯕꯅꯤꯅ ꯑꯗꯨꯝ
ꯍꯣꯏ ꯃꯣꯏꯅ ꯄꯣꯠꯇꯣ ꯀꯦꯟꯁꯦꯜ ꯇꯧꯕꯗ ꯑꯩꯈꯣꯏ ꯀꯔꯤ ꯄ꯭ꯔꯣꯕ꯭ꯂꯦꯝꯗꯨ ꯂꯩ ꯂꯩꯇ꯭ꯔꯒꯁꯨ ꯍꯥꯏꯗꯤ ꯃꯥꯏ ꯄꯣꯠꯇꯨꯗ ꯑꯩꯉꯣꯟꯗ ꯀꯥꯄ ꯌꯥꯏ ꯌꯥꯎꯗꯅꯤ ꯃꯥ ꯀꯦꯟꯁꯦꯜ ꯇꯧꯔꯛꯄꯗ ꯑꯩꯉꯣꯟꯗ ꯀꯩꯅꯣ ꯍꯟꯊꯩꯌꯦꯕ ꯄꯥꯔꯐꯣꯔꯃꯦꯟꯁ ꯍꯟꯊꯕꯒꯤꯀꯣ ꯑꯗꯨꯒꯤꯅꯤ ꯑꯗꯨꯝꯕ ꯃꯥꯡꯖꯩ ꯑꯩꯈꯣꯏꯗ
ꯑꯆꯥ ꯑꯆꯥ ꯐꯗ
ꯎꯝ ꯁꯤꯁꯇꯔꯗꯤ ꯑꯩꯅꯗꯤ ꯈꯔ ꯆꯍꯤ ꯑꯃ ꯑꯅꯤ ꯍꯜꯂꯝꯗ ꯃꯥꯜꯂꯦ
ꯍꯟꯕꯁꯨ ꯌꯥꯏ ꯍꯥꯏꯕꯗꯤ
ꯀꯣꯂꯦꯖ ꯇꯝꯃꯤ ꯍꯥꯏꯇꯥꯔꯦ ꯍꯥꯏꯗꯣ
ꯀꯣꯆꯦꯟꯁ ꯇꯝꯃꯤ ꯍꯥꯏꯁꯦ ꯑꯩꯁꯦ ꯍꯜꯂꯣ
ꯇꯥꯏ ꯇꯥꯏꯦ
ꯀꯣꯂꯦꯖ ꯇꯝꯃꯤ ꯍꯥꯏꯁꯦ ꯀꯣꯂꯦꯖꯁꯦ ꯒ꯭ꯔꯦꯖꯨꯑꯦꯁꯟꯁꯦ ꯂꯣꯏꯔꯦꯕ ꯂꯣꯏꯔꯒ ꯃꯥꯁꯇꯔꯁꯨ ꯂꯣꯏꯔꯕ ꯑꯗꯨꯒ ꯑꯗꯨꯝ ꯑꯩꯅ ꯄ꯭ꯔꯣꯐꯦꯁꯟ ꯑꯃꯗ ꯁꯤꯐ ꯇꯧꯕ ꯑꯃꯨꯛꯀ
ꯎꯝ
ꯑꯗꯣ ꯅꯪ ꯕ꯭ꯔꯥꯗꯔ ꯗꯦꯅꯤꯁꯀꯤ ꯃꯃꯥꯟꯅꯕꯅꯦ ꯍꯥꯏꯔꯗꯤ ꯑꯗꯨꯝ ꯑꯩꯒꯣꯟꯗꯗꯤ ꯍꯥꯏꯅꯤ
ꯑꯣ ꯍꯜꯂꯦ ꯍꯂꯦ ꯅꯤꯁ ꯏꯃꯅꯕꯅꯤ ꯀꯣꯂꯦꯖ ꯄꯨꯂꯦ
ꯀꯒꯗꯗꯤꯔꯤ ꯍꯥꯟꯅꯤ
ꯎꯝ